ꯍ ꯀꯣꯏꯕꯃ ꯏ ꯄꯃ ꯈꯣꯏ ꯈꯥꯏꯔꯤ ꯇ ꯑꯣꯣ ꯍꯥꯏꯩꯔ ꯍꯥꯏꯩꯔ
ꯀꯅꯦ ꯑꯗꯨꯒꯀꯣ ꯑꯗꯨꯒ ꯃꯥꯗ
ꯑ
ꯃꯥꯒꯤꯗꯣ
ꯅꯥꯕ
ꯎꯝ ꯑꯩꯅ ꯑꯩꯅ ꯑꯩꯅ ꯃꯒꯣꯟ ꯇꯧꯕꯅꯦꯕꯀꯣ ꯑꯩꯅ ꯃꯉꯣꯟꯗ ꯇꯧꯗꯣ ꯃꯥꯁꯨ ꯇꯥꯛꯁ ꯀꯝꯄ꯭ꯂꯤꯠ ꯇꯧꯕ꯭ꯔꯥ ꯃꯥꯛꯇ ꯇꯧꯗꯦ ꯍꯥꯏꯌꯦꯅ ꯃꯥꯗꯤ
ꯅꯠꯇꯦ ꯃꯉꯣꯟꯗ ꯊꯣꯛꯇꯕ ꯑꯗꯨꯔꯁꯨ ꯃꯤꯅꯤꯠꯇꯤ ꯑꯩꯈꯣꯏ ꯋꯥꯟ ꯑꯩꯠꯇꯤ ꯃꯤꯅꯤꯠ ꯂꯩꯗꯅꯀꯣ ꯋꯥꯟ ꯑꯩꯠꯇꯤ ꯃꯤꯅꯤꯠ ꯂꯩꯌꯦꯅ
ꯑꯥ
ꯑꯗꯨꯒꯤꯗꯤ ꯀꯝꯄ꯭ꯂꯤꯠ ꯇꯧꯋꯦꯕ ꯑꯗꯨꯒꯤꯗꯤ ꯍꯥꯞꯄꯦ ꯍꯥꯏꯕ ꯇꯥꯔꯦ ꯃꯤꯅꯤꯠ ꯇꯔꯥꯗꯣ ꯍꯥꯞꯄꯦꯕ ꯇꯥꯛꯁꯇꯣ ꯊꯣꯛꯇ꯭ꯔꯁꯨ ꯌꯥꯏꯕ ꯑꯣꯅꯤꯇꯤ ꯃꯤꯗꯤ ꯦꯧꯤ ꯌꯥꯔꯦ ꯣꯜꯗꯤ ꯑꯗꯨꯅꯤ ꯇꯥꯁ ꯃꯔꯗꯦꯗꯦ ꯀꯣꯁꯤ ꯇꯧꯕ ꯈꯪꯕꯍꯣꯏ ꯎꯗꯦ
ꯑꯩꯁꯨ ꯎꯗꯦ ꯅꯥꯟꯗꯗꯤ
ꯑꯥ ꯑꯗꯨꯗꯤ ꯈꯪꯗ꯭ꯔꯦ ꯍꯍꯣꯏ ꯎꯗꯣꯏꯅꯦ ꯔꯤꯁꯤꯞ ꯇꯧꯔꯗꯤ ꯎꯔꯣꯏꯕ ꯑꯩꯈꯣꯏ ꯀꯣꯜ ꯇꯧꯕ ꯑꯩꯈꯣꯏꯅ ꯎꯕꯅꯦꯕ
ꯑ ꯏꯩꯅ ꯎꯗ
ꯑꯗꯨꯗꯤ ꯅꯪ ꯀꯣꯜ ꯀꯣꯜ ꯃꯉꯥ ꯇꯥꯁ ꯂꯣꯏꯔꯦ ꯍꯥꯏꯕꯗꯤ ꯀꯩꯅꯣ
ꯈꯪꯗꯦ ꯑꯩꯅ
ꯎꯝ
ꯑꯩꯅꯀꯣ
ꯑꯥ
ꯑꯩꯅ ꯐꯥꯔꯁꯇꯀꯣ ꯐꯥꯔꯁꯇꯒꯤ ꯇꯧꯕꯗꯣ ꯑꯗꯨꯗ ꯇꯥꯛꯁ ꯀꯝꯄ꯭ꯂꯤꯠ ꯑꯃ ꯑꯣꯏꯈ꯭ꯔꯦ ꯍꯥꯏꯌꯦꯦ ꯑꯗꯨꯒ ꯑꯃꯨꯛꯀ ꯃꯥꯒꯗꯣ ꯃꯥꯒ ꯐꯣꯔ ꯇꯥꯏꯝꯁ ꯇꯧꯕꯅꯦꯕꯀꯣ ꯏꯗꯥꯅꯤ ꯄ ꯇꯧꯕꯅꯦꯕ ꯑꯗꯨꯗ ꯋꯥꯟ ꯕꯥꯏ
ꯑꯗꯦ ꯏꯅꯥꯎꯅꯄꯤꯒꯦ ꯇꯧꯕ ꯀꯥꯟꯗ ꯀꯣ ꯋꯥꯟ ꯕꯥꯏ ꯐꯤꯞ ꯂꯩꯕꯅꯦꯕ ꯃꯥꯒ ꯇꯧꯔꯒ ꯂꯣꯏ ꯀꯝꯄ꯭ꯂꯤꯠ ꯇꯧꯈ꯭ꯔꯦꯕ ꯇꯥꯛꯁ ꯃꯉꯥꯗꯣ ꯉ ꯍꯥꯏꯁꯄ ꯍꯥꯏꯁꯔ ꯈꯪꯗꯦ ꯑꯗꯨꯒ ꯑꯃꯨꯛꯀ ꯕꯒ ꯊꯥꯔꯠ ꯅꯠꯇꯦ ꯐꯣꯔꯠ ꯇꯥꯏꯝ ꯇꯧꯕ ꯀꯣ ꯑꯅꯧꯕ ꯑꯃꯨꯛ ꯍꯧꯥꯎꯈ꯭ꯔꯦ ꯇꯦ
ꯑꯆꯥ
ꯑꯗꯨ ꯀꯔꯤꯅꯣ
ꯑꯗꯨ ꯀꯔꯤꯒꯤꯅꯣꯕ ꯑ ꯅꯍꯥꯟꯗꯤ ꯀꯝꯄ꯭ꯂꯤꯠ ꯇꯧꯈꯤꯕꯒꯤ ꯇꯥꯛꯁꯇꯣ ꯃꯉ ꯀꯣꯜ ꯇꯧꯈ꯭ꯔꯦꯅ
ꯑ
ꯃꯉꯥꯔꯛ ꯀꯣꯜ ꯇꯧꯕꯒꯤ ꯑꯩ ꯐꯥꯏꯚ ꯍꯟꯗ꯭ꯔꯦꯠ ꯐꯪꯒꯗ꯭ꯔꯥ ꯍꯥꯏꯕ ꯃꯥꯅ ꯃꯥꯗꯤ ꯃꯥ ꯃꯥꯅ ꯀꯌꯥ ꯐꯪꯉꯤꯔꯣ ꯍꯥꯏꯕ ꯏꯝꯄꯦꯛꯁꯟꯅ ꯃꯥ ꯃꯥꯗꯣ ꯃꯥꯒ ꯐ꯭ꯔꯦꯠ ꯑꯃꯗ ꯃꯥꯒꯤ ꯐ꯭ꯔꯦꯟꯠ ꯑꯃꯒ ꯋꯥꯔꯤꯁꯤꯅꯩ ꯍꯥꯏ ꯃꯇꯥꯡꯗꯣ ꯑꯩꯒ ꯃꯔꯤꯅꯦꯦꯕ ꯃꯥꯗꯣ
ꯑꯣ
ꯑꯗꯨ ꯃꯥꯁꯨ ꯐꯪꯒꯗ꯭ꯔꯥ ꯍꯥꯏꯕ ꯋꯥꯟ ꯊꯥꯎꯖꯟ ꯍꯟꯗ꯭ꯔꯦꯗ ꯌꯧꯔꯁꯨ
ꯐꯪꯒꯅꯤꯕꯨ ꯐꯪꯗꯤ ꯐꯪꯒꯅꯤ ꯑꯗꯨꯕꯨ ꯇꯥꯛꯇꯨ ꯀꯝꯄ꯭ꯂꯤꯠ ꯇꯧꯕ ꯀꯝꯠ ꯇꯧꯒꯗꯕꯅꯦ ꯑꯁ ꯏꯁꯥꯒꯤ ꯋꯥꯔꯤ ꯈꯛꯇ ꯁꯥꯔꯒ ꯂꯩꯔꯤꯅꯤ ꯆꯥꯡꯅ ꯊꯣꯡꯉꯕ ꯆꯥꯡꯅ ꯊꯣꯡꯉꯕ ꯍꯒꯦ ꯇꯧꯔꯒ ꯄꯩꯁꯥꯒꯤ ꯃꯇꯥꯡ ꯈꯛꯇ ꯋꯥꯔꯤ ꯁꯥꯔꯒ ꯂꯩ
ꯀꯔꯤꯅꯣ ꯍꯧꯖꯤꯛꯄꯥꯎ ꯀꯔꯤ ꯆꯥꯛ ꯆꯥꯡ ꯐꯣꯡꯕ꯭ꯔꯣ ꯆꯥꯛ ꯆꯥꯕꯉꯔꯤ
ꯍꯧꯕ ꯌꯥꯔꯦ
ꯄꯨꯡ ꯑꯦꯠ ꯅꯥꯏꯟꯗ ꯆꯥꯛ ꯆꯔꯒ ꯀꯔꯤꯒꯤ ꯆꯥꯛꯀ ꯐꯣꯡꯕꯤꯔꯛꯑꯣ ꯍꯧꯖꯤꯛꯐꯥꯎ
ꯍꯝ ꯎꯝ
ꯑꯗꯨꯝ ꯊꯣꯡꯕꯣ ꯎꯝ
ꯊꯣꯡꯉꯩ ꯊꯣꯡꯉꯅꯤ
ꯑꯁ ꯀꯗꯥ ꯍꯥꯏꯔꯒ ꯑ ꯃꯥꯂꯦ
ꯐꯣꯡꯂꯦ ꯃꯨꯟꯁꯨ ꯃꯨꯟꯂꯦ ꯆꯥꯅꯤꯉ ꯇꯧꯔꯤꯌꯦ
ꯊꯥꯔꯗꯤ ꯑꯩ ꯊꯥꯖꯗꯦ
ꯑꯅꯤ ꯑꯃꯨꯛꯀ ꯆꯥꯔꯦꯔꯥ ꯍꯧꯖꯤꯛꯀꯣ
ꯄꯨꯡꯔꯣ ꯍꯧꯖꯤꯛ ꯆꯔꯅꯤ
ꯑꯣꯔꯦꯟꯖ ꯑꯣꯔꯦꯟꯖ ꯆꯥꯒꯗꯕ
ꯑꯣ
ꯀꯩꯅꯣ ꯅꯪ ꯅꯣꯡꯃꯗ ꯆꯥꯛ ꯑꯃꯅꯛꯈꯛ ꯆꯥꯕ꯭ꯔꯣ ꯑꯩꯈꯣꯏꯗꯤ ꯑꯅꯤ ꯑꯍꯨꯝ ꯁꯥꯏ
ꯑꯦꯁ ꯑꯩ ꯑꯅꯤꯔꯛ ꯆꯥꯏꯅ ꯑꯍꯨꯝꯂꯛ ꯆꯥꯔꯗꯤ ꯂꯣꯏꯔꯦ
ꯑꯩꯅꯥ
ꯑꯥ
ꯐꯅꯗꯕ ꯆꯠꯂꯃꯤꯇ꯭ꯔ ꯑꯩꯒꯟꯗꯥꯗꯕꯈ꯭ꯔ ꯌꯥꯑꯣꯏꯕ ꯑꯗ ꯍꯌꯦꯡꯁꯦ
ꯎꯝ
ꯍꯌꯦꯡꯁꯥ ꯐꯪꯒꯅꯤꯀꯣ ꯑꯁꯦꯡꯕꯒꯤ
ꯑꯁ ꯄꯩꯁꯥꯒꯤ ꯃꯇꯥꯡ ꯈꯛꯇ ꯎꯝ ꯃꯤ ꯔꯤꯀꯣꯗꯦꯗꯤꯟ ꯔꯦꯀꯣꯗꯤꯡ ꯇꯥꯕ ꯃꯤꯁꯨ ꯅꯣꯛ ꯅꯤꯡꯒꯅꯤ ꯄꯩꯁꯥꯒꯤ ꯃꯇꯥꯡꯗꯣ ꯌꯥꯔꯦ ꯈꯤꯇꯪ ꯉꯥꯡꯂ ꯌꯥꯔꯦ ꯄꯩꯁꯥ ꯌꯥꯝ ꯄꯥꯝꯕ꯭ꯔꯣ ꯄꯩꯁꯥ ꯆꯣꯞꯄ꯭ꯔꯣ ꯅꯠꯇ
ꯑꯣꯁꯥꯏ ꯕꯥꯜꯇꯅꯥꯅ ꯍꯥꯏꯕꯅꯤꯡꯕꯀꯣ ꯃꯥꯔꯅꯥꯅ ꯃꯥꯁꯨ ꯃꯃꯥꯒ ꯇꯧꯋꯦ ꯑꯗꯨꯒ ꯃꯃꯥꯒ ꯃꯃꯥꯒ ꯃꯃꯥꯟꯅꯤꯗꯦꯀꯣ
ꯎꯝ
ꯂꯝꯀꯥꯡ ꯂꯝꯀꯥꯡꯗ ꯋꯥꯔꯤ ꯁꯤꯟꯅꯩ ꯍꯥꯏ ꯂꯝꯀꯥꯡꯗ ꯋꯥꯔꯤ ꯁꯥꯥꯕ ꯌꯥꯕ꯭ꯔꯥ ꯍꯥꯏꯌꯦ
ꯌꯥꯗꯦ ꯃꯩꯆꯜꯂꯣꯟꯗ ꯉꯥꯡꯒꯗꯕꯅꯦ
ꯑꫭ
ꯑꯗꯨ ꯔꯤꯖꯤꯁꯇꯔ ꯇꯧꯗꯣꯏꯕꯤꯗ ꯔꯤꯖꯤꯁꯇꯔ ꯇꯧꯔꯒ ꯀꯩ ꯀꯩ ꯇꯧꯒꯗꯕꯅꯦ ꯑꯩꯈꯣꯏ ꯔꯤꯖꯤꯁꯇꯔꯁꯨ ꯇꯧꯕ ꯑꯗꯨꯒ ꯍ ꯑꯦꯛꯇꯤꯚꯦꯠꯁꯨ ꯇꯧꯒꯗꯕ ꯅꯠꯇ꯭ꯔꯗꯤ ꯋꯥꯔꯤ ꯁꯥꯕ ꯌꯥꯔꯣꯏ
ꯀꯔꯤ ꯑꯦꯛꯇꯤꯚꯦꯠ
ꯑꯦꯛꯇꯤꯚꯦꯠ ꯑꯦꯁꯥꯏꯟ ꯇꯧꯕꯗꯣ ꯑꯁ ꯑꯗꯨ ꯇꯧꯗ꯭ꯔꯣ ꯐꯥꯎ ꯀꯣꯜ ꯇꯧꯕ ꯌꯥꯗꯦꯕ ꯑꯁ ꯎ ꯔꯤꯖꯤꯁꯇꯔ ꯇꯧꯕ ꯐꯣꯟ ꯅꯝꯕꯔꯗꯨ ꯀꯔꯤꯒꯔꯥ ꯃꯉꯣꯟꯗ ꯊꯥꯔꫭ ꯋꯥ ꯑꯗꯨꯒ ꯑꯩ ꯇꯧꯒꯗꯕꯅꯦ ꯕꯠ ꯊꯕꯛ ꯇꯧꯔꯛꯄ
ꯑꯣ
ꯎꯝ ꯑꯗꯨ ꯑꯗꯨꯒꯤ ꯃꯇꯊꯥꯡꯗ ꯀꯣꯜ ꯇꯧꯒꯗꯕꯅꯦ ꯎꯝ ꯃꯕꯥ ꯃꯃꯥ ꯃꯕꯥꯅꯤ ꯁꯥꯕ ꯌꯥꯔꯦ ꯅꯪ ꯁꯥꯕ ꯌꯥꯔꯦ ꯁꯨꯝ ꯁꯥꯕ ꯌꯥꯏ ꯑꯗꯨꯒꯤꯗꯤ
ꯑꯗꯨꯝ ꯃꯃꯥꯗꯁꯨ ꯃꯃꯥꯒꯤꯁꯨ ꯃꯃꯥꯒꯤ ꯔꯦꯖꯤꯁꯇꯔ ꯇꯧꯕꯁꯨ ꯅꯪꯉꯣꯟꯗ ꯊꯥꯗꯣꯏꯔꯥ
ꯍꯣꯏ ꯐꯣꯟ ꯇꯣꯉꯥꯟꯗꫭ ꯎꯝ
ꯅꯉꯣꯟꯗ ꯂꯣꯏꯅ ꯊꯥꯒꯗꯕ
ꯍꯣꯏꯕ
ꯑꯗꯨꯅ ꯀꯔꯤꯒꯤ
ꯑ ꯅꯪ ꯑꯦꯛꯇꯤꯚꯦꯠ ꯇꯧꯗ꯭ꯔꯗꯤ ꯅꯪ ꯀꯃꯥꯏꯅ ꯀꯣꯜ ꯇꯧꯁꯦ ꯍꯥꯏꯕ꯭ꯔꯣ ꯅꯪ ꯗꯥꯎꯟꯂꯣꯠ ꯇꯧꯕ ꯌꯦꯕꯩ ꯍꯦꯛ ꯗꯥꯎꯟꯂꯣꯠ ꯇꯧꯕ ꯍꯦꯛ ꯅꯪ ꯀꯣꯜ ꯇꯧꯕ ꯌꯥꯕ꯭ꯔꯥ
ꯇꯥꯗꯦ
ꯀꯃꯥꯏꯅ ꯇꯧꯅꯤ ꯀꯣꯜ ꯇꯧꯅꯤ
ꯐꯝꯗꯦ
ꯑꯗꯨꯗꯤ ꯑꯦꯛꯇꯤꯚꯦꯠ ꯇꯧꯗ꯭ꯔꯗꯤ ꯀꯣꯜ ꯇꯧꯕ ꯌꯥꯗꯦ ꯑꯦꯁꯥꯏꯟ ꯇꯧꯗ꯭ꯔꯗꯤ ꯀꯣꯜ ꯇꯧꯕ ꯌꯥꯗꯦ
ꯑꯣ ꯑꯗꯨꯒ ꯑꯗꯨ
ꯑꯗꯨꯏ ꯒꯤꯅꯤ ꯉꯪ ꯉꯥꯏꯔꯤꯁꯦ ꯉꯔꯥꯡꯗꯩ ꯉꯥꯏꯔꯤꯕ ꯑꯇꯩ ꯅꯠꯇꯦ ꯑꯗꯨꯗꯤ
ꯈꫭꯏꯗ
ꯀꯩ ꯇꯧꯋꯦꯍꯥꯏꯕ ꯑꯗꯨꯒ ꯀꯣ ꯂꯩꯗ ꯑꯣꯏꯅ ꯐꯣꯀꯁ ꯇꯧꯋ ꯑꯁꯤꯗꯤ ꯄꯥꯔꯠ ꯇꯥꯏꯝꯅꯦ ꯕ ꯂꯩꯇ ꯑꯣꯏꯅ ꯐꯣꯀꯁ ꯇꯧꯋ
ꯃꯥꯅ ꯇꯧꯕ ꯑꯃꯨꯛ ꯍꯥꯏꯔꯒ
ꯂꯥꯏꯔꯤꯛꯇ ꯐꯣꯀꯁ ꯇꯧꯑꯣ ꯂꯥꯏꯔꯤꯛꯁꯨ ꯄ ꯄꯥꯗ꯭ꯔꯦ ꯑꯩ ꯈꯪꯉꯦ
ꯅꯪꯅ ꯇꯧꯑꯣ ꯍꯥꯏꯔꯒ
ꯑꯗꯣ ꯇꯧꯁꯦ ꯑꯗꯣ ꯑꯗꯨꯕꯨ ꯂꯥꯏꯔꯤꯛꯇ ꯑꯣꯏꯅ ꯐꯣꯀꯁ ꯇꯧꯕ
ꯇꯧꯒꯦ ꯇꯧꯒꯦ
ꯐꯣꯀꯁꯇꯨ ꯃꯩꯇꯩꯂꯣꯟꯗ ꯀꯔꯤ ꯉꯥꯡꯈ꯭ꯔꯥ ꯐꯣꯀꯁꯇꯨ ꯀꯩꯅꯣ ꯃꯩ ꯇꯤꯂꯟꯗ ꯑꯗꯨ ꯇꯕ ꯑꯗꯨ ꯂꯩꯗꯅ
ꯎꯝ
ꯉꯁꯤ ꯆꯠꯇꯄ꯭ꯔꯥ ꯆꯠꯇꯕ꯭ꯔꯥ ꯊꯕꯛꯇꯣ
ꯆꯠꯇ
ꯎꯝ
ꯆꯠꯅꯤꯡꯉꯥꯏ ꯃꯤ ꯂꯩꯗꯦ
ꯎꯝ ꯆꯠ ꯀꯅꯣ ꯀꯅꯥꯗ
ꯆꯠꯅꯤꯡꯉꯥꯏ ꯃꯤ ꯂꯩꯇꯦ ꯍꯌꯦꯡ ꯆ
ꯍꯣꯏ ꯍꯣꯏ ꯑꯗꯨꯅꯦ ꯆꯠꯀꯅꯣ
ꯑꯩ ꯀꯅꯥ ꯀ ꯆꯀꯔꯣꯅꯤ
ꯑꯗꯣ ꯍꯌꯦꯡꯗꯤ ꯍꯌꯦꯡꯁꯨ ꯌꯥꯔꯔꯣꯏ
ꯀꯔꯤꯒꯤ
ꯍꯌꯦꯡꯗꯤ ꯆꯠꯀꯔꯣ ꯍꯥꯏꯕꯅꯦ
ꯍꯌꯦꯡ ꯍꯌꯦꯡ ꯆꯠꯀꯅꯤ ꯆꯠꯄ ꯌꯥꯏ
ꯎꯝ
ꯀꯆꯦ ꯂꯥꯛꯑꯅꯤ
ꯑꯠꯆꯥ ꯑꯠꯆꯥ ꯌꯦꯡꯕ ꯇꯥꯔꯦꯅ ꯑꯗꯨꯗꯤꯀꯣ
ꯎꯝ ꯎꯝ ꯇꯦꯟ ꯃꯤꯅꯤꯠꯁ ꯌꯥꯎꯔꯒꯅꯤ ꯑꯗꯨꯒ ꯑꯩꯈꯛ ꯑꯩꯀꯠ ꯇꯧꯈ꯭ꯔꯒꯦ
ꯎꯝ
ꯌꯥꯏꯌꯦ
ꯑꯁꯤ ꯑꯁꯤꯁꯦ ꯏꯁꯀꯤꯝ ꯃꯥꯂꯦ ꯍꯥꯏ
ꯐꯪꯕ ꯀꯥꯟꯗ ꯃꯥ ꯁ꯭ꯀꯦꯝ ꯅꯠꯇꯦ ꯍꯥꯏꯒꯅꯤ ꯄꯩꯁꯥ ꯐꯪꯗꯣ ꯏꯁꯀꯦꯝꯅ ꯏꯁꯀꯦꯝꯅ ꯍꯥꯏꯅꯩꯕ ꯄꯩꯁꯥ ꯐꯪꯕ ꯍꯦꯛ ꯑꯠꯁ ꯑꯩ ꯑꯗꯨꯝ ꯂꯥꯛꯔꯕꯣ ꯑꯩꯈꯣꯏ ꯏꯆꯦꯈꯣꯏ ꯑꯩꯈꯣꯏ ꯏꯆꯠꯅꯨꯄꯤꯒ ꯑꯦꯝ ꯀꯦꯝꯃꯤ ꯇꯧꯔꯒ ꯐꯪꯕ ꯍꯦꯛ ꯊꯥ ꯀꯩꯅꯣ ꯊꯥ ꯍꯞꯇꯥ ꯑꯃꯅꯤ ꯂꯩꯔꯒ ꯅꯪꯒꯤ ꯄ꯭ꯔꯣꯖꯦꯛꯇꯣ ꯂꯥꯛꯇ꯭ꯔꯤꯕ꯭ꯔꯣ ꯀꯥꯏꯅ ꯍꯪꯕ ꯋꯥꯅꯤꯗ
ꯐꯪꯕꯒꯤ
ꯇꫭ ꯁꯤꯅꯤ ꯄꯩ ꯍꯣ ꯃꯐꯪ꯭ꯔ ꯃꯥꯒ ꯏꯃꯥꯒ ꯕꯕꯥꯅꯤ ꯐꯪꯈ꯭ꯔꯦꯕ ꯎꯝ
ꯐꯩ ꯐꯥꯏ
ꯍꯥꯏ ꯑꯗꯨꯅꯦ ꯄꯩꯁꯥ ꯐꯪꯗ꯭ꯔ ꯐꯥꯎ ꯃꯤ ꯑꯗꯨꯅꯦ ꯄꯩꯁꯥ ꯐꯪꯈ꯭ꯔꯕ ꯑꯣ ꯂꯣꯏꯔꯦ ꯑꯁ ꯑꯩ ꯁꯤꯗ ꯃꯇꯝ ꯊꯥꯗꯔꯒꯦ ꯁꯤꯅꯤ ꯀꯔꯤꯒ ꯊꯕꯛꯀ ꯄꯨꯂꯞ ꯇꯧꯔꯒꯦ ꯑꯩ ꯑꯁꯤ ꯑꯁꯤꯗ ꯑꯣꯏꯅ ꯀꯣꯜꯗ ꯑꯣꯏꯅ ꯄꯩꯁꯥ ꯇꯥꯔꯛꯏꯒꯦ ꯁꯤꯅꯤ ꯃꯤ ꯃꯌꯥꯝ ꯈꯜꯂꯤꯁꯦ ꯃꯍꯥꯎ ꯈꯪꯗꯕꯀꯣ ꯊꯕꯛ ꯇꯧꯗꯕ ꯃꯃꯥꯡꯗ ꯀꯅꯥꯅ ꯍꯖꯔꯥ ꯇꯧꯗꯕ ꯃꯃꯥꯡꯗ ꯀꯅꯥꯅ ꯄꯩꯁꯥ ꯄꯤꯅꯕ꯭ꯔꯕ ꯊꯕꯛ ꯄꯥꯡꯊꯣꯛꯄ ꯍꯥꯟꯅ ꯄꯥꯡꯊꯣꯛꯀꯗꯕꯅꯦ ꯑꯗꯨꯒꯤ ꯃꯊ ꯃꯊꯪꯗ ꯄꯩꯁꯥ ꯄꯤꯒꯗꯕꯅꯦ
ꯐꯌꯦ ꯐꯌꯦ ꯐ ꯇꯥꯏꯃꯤꯡꯁ ꯌꯦꯟꯈ꯭ꯔꯦ
ꯍꯣꯏꯅꯦ ꯍꯣꯏꯅꯦ ꯍꯣꯏꯅꯦ ꯊꯝꯃꯁꯦ ꯑꯗꯨꯗꯤ ꯀꯣ ꯎꯝ ꯑꯗꯨꯗꯅꯦ ꯅꯪ ꯃꯤꯈꯣꯃꯣ ꯃꯤꯈꯣꯕ ꯌꯥꯝ ꯍꯥꯏꯕꯅꯦ ꯅꯪ ꯍꯥꯏꯌꯦ
ꯎꯝ ꯎꯝ